ꯍꯜꯂꯣ ꯍꯥꯎ ꯀꯩꯗꯧꯔꯃꯤꯅꯣ
ꯄꯣꯊꯥꯔꯝꯕꯅꯤꯅꯦ
ꯑꯣ ꯀꯩ ꯀꯩ ꯊꯕꯛ ꯆꯠꯂꯨꯔꯒꯦ
ꯉꯁꯤꯗꯤ ꯁꯟꯗꯦꯅꯤꯅ ꯆꯠꯇ꯭ꯔꯦꯗ ꯀꯥꯏ ꯂꯩꯅꯣꯅꯪ
ꯑꯣ ꯆꯨꯝ ꯃꯄꯥꯟꯗ ꯂꯩꯔꯝꯕꯅꯦ
ꯈꯔ ꯂꯥꯡꯕ ꯃꯥꯟꯕꯗꯨꯗ ꯑꯩꯅ
ꯀꯔꯤ ꯃꯈꯣꯟ ꯇꯥꯒꯦ ꯍꯥꯏꯁꯦ
ꯈꯪꯗꯦ ꯒ꯭ꯔꯦꯠ ꯒ꯭ꯔꯦꯠ ꯂꯥꯎꯕ ꯃꯈꯣꯏ ꯑꯃ ꯇꯥꯒꯤꯅꯦ
ꯑꯣ ꯏꯁꯤꯡ ꯊꯥꯗꯕꯒꯤ ꯅꯤ
ꯑꯣ
ꯀꯩ ꯏꯟꯖꯥꯡ ꯆꯥꯔꯕ ꯉꯁꯤꯗꯤ
ꯉꯗꯤ ꯎꯇꯤ ꯆꯥꯔꯦ ꯅꯣꯏꯗꯤ
ꯎꯝ ꯑꯩꯈꯣꯏ ꯀꯥꯡꯁꯣꯏ ꯑꯃꯒ ꯀꯥꯡꯍꯧ ꯑꯃꯒ ꯇꯧꯋꯦ
ꯑꯣ ꯑꯁ ꯑꯗꯨꯗꯤ ꯑꯍꯥꯎꯕꯤꯅꯤꯅꯦ ꯑꯗꯨ ꯅꯕꯨ ꯐꯔꯦ ꯀꯥꯏꯗꯩ ꯎꯇꯤꯁꯤꯗꯤ ꯇꯞꯇꯥꯏ ꯆꯥꯥꯁꯜꯂꯒ ꯇꯨꯝꯅꯤꯡꯗꯅ ꯉꯁꯥꯏꯗꯩ ꯇꯨꯝꯃꯤꯅꯤ
ꯌꯨꯝꯗꯒ ꯆꯠꯇ꯭ꯔꯕꯣ
ꯌꯨꯝꯗ ꯆꯠꯇ꯭ꯔꯦꯗ ꯍꯟꯗꯛ ꯑꯦꯛꯖꯥꯝ ꯈꯔ ꯂꯩꯌꯦꯗꯅ ꯑꯁ꯭ꯋꯥꯏꯗ ꯌꯨꯝ ꯍꯟꯕ ꯌꯥꯗ꯭ꯔꯦ
ꯑꯣ ꯀꯩꯀꯩ ꯑꯦꯛꯖꯥꯝ ꯊꯥꯗꯧ ꯂꯩꯒꯦ
ꯑꯁ ꯑꯦꯛꯖꯥꯝꯁꯦ ꯁꯨꯝ ꯃꯈꯟ ꯃꯈꯜ ꯌꯦꯡꯉꯤꯕ ꯑꯗꯨꯅꯤꯗ ꯑꯩꯒꯤ ꯀꯣꯆꯤꯡꯒꯤꯁꯨ ꯑꯦꯟꯇ꯭ꯔꯥꯟꯁ ꯑꯃ ꯊꯥꯒꯦ ꯇꯧꯕ
ꯎꯝ ꯑꯃ ꯇꯦꯠꯀꯤ ꯑꯦꯛꯖꯥꯝꯗꯣ
ꯑꯥ
ꯑꯗꯨꯁꯨ ꯂꯥꯛ ꯑ ꯃꯥꯂꯦꯅꯦ
ꯍꯣꯏ ꯂꯥꯛꯑꯝꯅꯦ ꯇꯦꯠ ꯃꯅꯤꯄꯨꯔꯒꯤꯗꯣ
ꯑ ꯇꯦꯠꯇꯣ ꯑꯝꯇꯪ ꯊꯥ ꯑꯗꯨ ꯑꯝꯇꯪ ꯊꯥꯖꯟꯁꯤꯗꯅ ꯅꯪꯁꯨ ꯑꯩꯖꯨ
ꯍꯣꯏ ꯑꯩꯖꯨ ꯊꯥꯖꯤꯟꯗ꯭ꯔꯤ ꯊꯥꯖꯟꯖꯦ ꯀꯩꯀꯩꯕꯨ ꯆꯪꯉꯤꯖꯥꯠꯅꯣ
ꯀꯩꯁꯨ ꯊꯣꯏꯗꯣꯛꯄꯗꯤ ꯆꯪꯉꯝ ꯂꯣꯢꯗ ꯐꯣꯇꯣ ꯅꯨꯡꯇꯣ ꯑꯗꯨꯗꯒꯤꯗꯤ ꯁꯥꯔꯇꯤꯐꯤꯀꯦꯠ ꯈꯔ ꯑꯞꯂꯣꯗ ꯇꯧꯔꯒ ꯑꯗꯨꯝ ꯌꯥꯅꯤ
ꯑꯣ ꯑꯣ ꯕꯤ ꯁꯤꯒꯤ ꯂꯨꯄꯥ ꯆꯅꯤꯄꯥꯥꯟꯂ ꯀꯩꯅꯣꯝ ꯑꯣꯏꯕꯅꯤꯅꯦ
ꯑꯣꯢ ꯍꯧꯋꯦ ꯍꯣꯏ ꯑꯦꯁ ꯁꯤꯒꯤꯅ ꯂꯨꯄꯥ ꯆꯥꯇ꯭ꯔꯨꯛ ꯀꯩꯅꯣꯔ ꯑꯣꯏꯕꯅꯦ
ꯑꯗꯨ ꯊꯥꯗꯣꯛꯄ ꯐꯩꯅꯦ ꯑ
ꯑꯦꯛꯖꯥꯝ ꯅꯨꯡꯖꯥꯝ ꯈꯔ ꯀꯧꯔꯛꯀꯗꯧꯔꯦꯕ
ꯀꯩꯅꯣ ꯂꯥꯡꯉꯤꯗ ꯅꯣꯏ ꯑꯗꯥꯏ ꯖꯒꯥꯗꯣ
ꯑꯁꯤꯗ ꯀꯩꯅꯣ ꯈꯔ ꯆꯪꯉꯛꯑꯝꯕꯅꯤ ꯑꯩꯈꯣꯏ ꯂꯩꯀꯥꯏꯒꯤ ꯑꯉꯥꯡ ꯈꯔ ꯃꯣꯢ
ꯕꯣꯜ ꯂꯧꯕ ꯆꯪꯉꯝꯕꯅꯤ ꯃꯣꯏ ꯁꯥꯟꯅ ꯊꯣꯛꯀꯦꯅ
ꯑꯣ
ꯑꯩꯈꯣꯏ ꯂꯝꯄꯥꯛꯇꯨ ꯕꯣꯜ ꯈꯔ ꯀꯥꯎꯔꯤꯌꯦ
ꯎꯝ ꯍꯧꯖꯤꯛ ꯋꯥꯜ ꯀꯞꯀ ꯁꯤꯗ ꯕꯣꯜ ꯀꯟ ꯁꯥꯟꯅꯔꯤ ꯃꯣꯏ
ꯍꯣꯏ ꯑꯩꯈꯣꯏ ꯑꯗꯥꯏ ꯂꯝꯄꯥꯛꯀꯤ ꯂꯝꯄꯥꯛ ꯑꯃ ꯂꯩꯌꯦ ꯑꯩꯈꯣꯏ ꯔꯦꯟ ꯃꯌꯥꯗ
ꯑꯗꯨ ꯑꯗꯨꯝ ꯁꯥꯟꯅꯩꯌꯦꯕ
ꯅꯪꯒꯤ ꯀꯩꯅꯣ ꯍꯧꯖꯤꯛꯀꯤ ꯑꯦꯟꯇ꯭ꯔꯥꯟꯁ ꯑꯃ ꯊꯥꯅꯤ ꯍꯥꯏꯕꯗꯣ
ꯑꯥ
ꯀꯔꯤ ꯏꯟꯇ꯭ꯔꯥꯟꯁꯅꯣ
ꯃꯣꯏ ꯀꯣꯆꯤꯡ ꯑꯃ ꯂꯩꯕꯗꯣ ꯑꯝꯕꯦꯗꯀꯔꯒꯤ ꯃꯣꯏ ꯌꯨ ꯄꯤ ꯑꯦꯁ ꯁꯤꯒꯤ ꯀꯩꯒꯤ ꯀꯣꯆꯤꯡ ꯇꯧꯔꯒ ꯄꯩꯁꯥ ꯈꯔ ꯄꯤꯅ ꯍꯥꯏꯕꯅꯦꯕꯀꯣ
ꯑꯣ
ꯑꯗꯨ ꯈꯔ ꯊꯥꯖꯤꯟꯒꯦ ꯇꯧꯅꯦ ꯍꯥꯏꯗꯤ ꯁꯨꯝ ꯐ꯭ꯔꯤꯗ ꯂꯩꯗꯧꯕꯨꯗꯤ ꯄꯩꯁꯥꯁꯨ ꯊꯣꯛ ꯇꯕꯁꯤꯗ ꯈꯜꯂꯛꯑꯗꯤ ꯐꯩꯗꯅ ꯑꯗꯨꯕꯨ ꯈꯪꯗꯦ ꯈꯟꯕ ꯉꯝꯗꯧ ꯃꯥꯟꯗꯦ ꯑꯦꯛꯖꯥꯝꯗꯨ ꯂꯨꯕ ꯃꯥꯜꯂꯦ ꯄꯥꯗ꯭ꯔꯗꯤ ꯌꯥꯔꯣꯏꯗꯧꯕ
ꯑꯦ ꯈꯟꯅꯤꯗ ꯄꯥꯁꯜꯂꯣ ꯑꯗꯨꯛ ꯌꯥꯝ ꯍꯩꯗꯨꯕꯣ
ꯑꯁ ꯀꯥꯥꯏꯗꯩꯅꯣꯗ ꯗꯥꯎꯗꯨꯖꯨ ꯂꯩꯅꯦ ꯃꯣꯏꯒꯤ ꯑꯦꯛꯖꯥꯝꯗꯨꯗꯤ ꯑꯩꯒꯁꯨ ꯀꯌꯥ ꯆꯥꯟꯅꯗꯕ ꯑꯣꯏꯑꯦꯕ ꯍꯥꯏꯗꯤ ꯖꯤꯀꯦ ꯀꯩꯀꯥꯗꯣ ꯑꯩꯅ ꯀꯌꯥ ꯄꯥꯗꯕꯅꯤꯅꯀꯣ ꯑꯗꯒꯤ ꯄꯣꯂꯤꯇꯤ ꯀꯩꯀꯥ ꯈꯔ ꯌꯥꯎꯕ ꯃꯥꯜꯂꯦꯕ ꯑꯩꯅ ꯈꯔ ꯁꯣꯟꯕ ꯖꯒꯥ ꯑꯣꯏꯕ ꯑꯗꯨꯅ ꯄꯥꯗ꯭ꯔꯗꯤ ꯌꯥꯔꯣꯏꯗꯧꯕ
ꯑꯗꯨꯒꯤ ꯑꯦꯛꯖꯥꯝꯗꯣ ꯑꯩꯅ ꯃꯥꯁꯇꯔ ꯂꯣꯏꯔꯛꯄꯗꯅꯦ
ꯑꯥ
ꯃꯣꯏ ꯐꯦꯁ ꯑꯅꯤꯔꯛ ꯁꯨꯕꯒꯤ ꯍꯧꯔꯛꯄꯗꯣ ꯑꯝ ꯌꯨꯗ ꯑꯗꯨꯗ ꯊꯥꯈꯤꯌꯦ ꯌꯨ ꯄꯤ ꯑꯦ ꯁꯤ ꯒ ꯕꯦꯡꯀꯤꯡ ꯕꯦꯡꯀꯤꯡꯒ ꯑꯅꯤꯃꯛ ꯊꯥꯒꯤꯌꯦꯕꯀꯣ ꯑꯈꯣꯏꯗꯣ ꯑꯍꯥꯟꯕ ꯍꯧꯔꯛꯄꯗ ꯈꯔꯗꯤ ꯀꯣꯏꯁꯟꯗꯣ ꯂꯥꯏꯈꯤꯕꯅꯦꯕ ꯑꯗꯣ ꯍꯧꯖꯤꯛꯇꯤ ꯈꯔ ꯂꯨꯔꯦ ꯍꯥꯏꯕꯅꯤ ꯃꯤ ꯃꯌꯥꯝ ꯆꯪꯅꯔꯛꯑꯕꯅꯤꯅ
ꯑꯗꯨꯅꯦ ꯀꯝꯄꯤꯇꯤꯁꯟꯗꯨ ꯎꯝ
ꯑꯈꯣꯏꯅ ꯊꯥꯕ ꯃꯇꯝꯗꯣ ꯑꯗꯨꯗꯅꯦ ꯄꯩꯁꯥ ꯍꯥꯞꯄ ꯍꯧꯔꯛꯑꯦꯕꯀꯣ ꯃ ꯃꯣꯏ ꯇꯝꯒꯤꯕ ꯀꯥꯡꯕꯨꯗꯣ ꯑꯗꯣ ꯑꯗꯨ ꯍꯦꯛ ꯌꯥꯎꯕꯗꯩꯅꯦ
ꯑꯥ
ꯀꯩꯅꯣ ꯇꯧꯔꯤꯅꯕ ꯃꯤ ꯃꯌꯥꯝ ꯊꯥꯖꯟꯅꯕ ꯄꯩꯁꯥ ꯐꯪꯉ ꯈꯪꯉꯛ ꯈꯪꯕꯗꯒꯤ
ꯍꯣꯏꯅꯦ ꯑꯗꯨꯅꯅꯤꯅꯦ ꯑꯩꯁꯨ ꯊꯥꯖꯤꯟꯒꯦ ꯇꯧꯔꯤꯁꯦ ꯄꯩꯁꯥꯗꯨ ꯐꯪꯉꯦꯁꯨ ꯍꯥꯏꯕꯅꯤꯅ ꯈꯔꯁꯨ ꯀꯥꯟꯅꯅꯤꯅ ꯊꯥꯖꯤꯟꯒꯦ ꯇꯧꯕꯅꯦ ꯗꯥꯎ ꯌꯦꯡꯉꯨꯒꯦ
ꯊꯥꯖꯜꯂꯣ ꯊꯥꯖꯜꯂꯣ ꯅꯣꯏ ꯆꯦꯍꯣꯢꯅ ꯊꯥꯖꯜꯂꯣ ꯍꯥꯢꯔꯛꯇꯔꯣ
ꯍꯥꯏꯔꯦ ꯑꯗꯨꯃꯥꯏꯅ ꯇꯧꯔꯒ ꯊꯥꯖꯤꯜꯂꯣꯅ ꯍꯥꯏꯔꯛꯄꯗꯒꯤ ꯑꯩꯁꯨ ꯑꯁ ꯇꯧꯔꯔꯣꯏꯖꯤꯔ ꯇꯧꯔꯝꯕꯅꯦ ꯑꯗꯨ ꯃꯣꯏꯅ ꯑꯃꯨꯛ ꯍꯥꯏꯔꯛꯑꯕꯅꯤꯅ ꯅ ꯑꯩꯅ ꯑꯗꯣꯝꯗ ꯑꯃꯨꯛ ꯍꯥꯏꯗꯣꯛꯅꯤꯡꯗ꯭ꯔꯕ ꯑꯗꯣ ꯑꯃꯨꯛ ꯁꯣꯏꯗꯅ ꯈꯜꯂꯦ ꯈꯜꯂꯨꯅꯦ ꯑꯗꯨꯝ ꯆꯠꯇꯕ ꯈꯣꯠꯇꯕ ꯌꯥꯔꯣꯏ ꯑꯗꯣ ꯇꯥꯏꯃꯤꯡꯗꯣ ꯃꯦꯅꯦꯖ ꯇꯧꯕ ꯉꯝꯃꯛꯀꯗ꯭ꯔꯥ ꯉꯝꯃꯛꯑꯣꯏꯗ꯭ꯔꯥ ꯈꯜꯂꯤꯕ ꯂꯥꯏꯕ꯭ꯔꯦꯔꯤ ꯀꯩꯀꯥꯁꯨ ꯈꯔ ꯆꯠꯀꯦꯅ
ꯌꯥꯅꯤꯗ ꯑꯗꯨꯝ ꯃꯤ ꯑꯇꯩ ꯇꯝꯅꯕꯁꯤꯡꯗꯣ ꯑꯗꯨꯝ ꯑꯗꯨ ꯇꯝꯅ ꯇꯝꯅ ꯂꯥꯏꯕ꯭ꯔꯤ ꯆꯠꯄꯒ ꯃꯌꯥꯝ ꯌꯥꯎꯕꯅꯤ
ꯑꯣ ꯑꯗꯨꯗꯤ ꯌꯦꯡꯉꯒꯦ ꯍꯌꯦꯡ ꯍꯪꯆꯤꯠꯇꯩ ꯄꯥꯕ ꯍꯧꯔꯗꯕꯅꯤ
ꯄꯥꯁꯤꯜꯂꯣ ꯄꯥꯁꯤꯜꯂꯣ ꯈꯔ ꯀꯨꯞꯅ ꯄꯥꯁꯤꯜꯂꯣ
ꯀꯩ ꯀꯃꯥꯏꯅ ꯇꯧꯔꯤꯒꯦ ꯑꯇꯣꯞꯄꯗꯤ
ꯑꯩꯗ ꯁꯤꯗ ꯕꯦꯗꯇꯣ ꯂꯣꯏꯁꯤꯂꯒꯅꯦ
ꯑꯥ
ꯆꯍꯤ ꯑꯃꯗꯤ ꯀꯩꯅꯣ ꯇꯧꯈꯤꯒꯦ ꯅꯦꯠꯁꯦ ꯐꯖꯅ ꯐꯝꯃꯒ ꯇ꯭ꯔꯥꯏ ꯇꯧꯈꯤ
ꯑꯣ ꯑꯩꯖꯨ ꯅꯦꯠꯇꯨ ꯊꯥꯅꯤꯡꯕꯅꯤ ꯑꯣ
ꯑꯣꯡꯂꯤ ꯄꯤ ꯑꯩꯆ ꯗꯤ ꯁꯨ ꯐꯪꯂꯕꯅꯦꯕ
ꯑꯥ
ꯑꯗꯣ ꯑꯩꯅ ꯇꯟꯗꯅ ꯊꯥꯖꯤꯟꯗꯕ ꯑꯗꯨꯒꯨꯝꯕ
ꯑꯣ
ꯑꯗꯨ ꯍꯟꯗꯛꯇꯤ ꯈꯟꯅꯕ ꯑꯝꯇ ꯊꯥꯗ ꯌꯥꯔꯔꯣꯏ
ꯍꯣꯏ ꯑꯩꯖꯨ ꯑꯝꯇ ꯄꯥꯒꯦ ꯈꯟꯕꯅꯤ ꯉꯝꯗ ꯂꯩꯔꯤꯁꯤꯅꯤ
ꯎꯝ ꯑꯗꯨꯒ ꯍꯧꯖꯤꯛꯀꯤ ꯇꯦꯠ ꯍꯥꯢꯗꯣ
ꯑꯥ
ꯑꯗꯨ ꯑꯝꯗꯤ ꯐꯖꯅ ꯊꯥꯁꯦꯍꯦ
ꯍꯣꯏ ꯇꯤ ꯏ ꯇꯤ ꯗꯣ
ꯑꯥ ꯑꯗꯨ ꯑꯝꯗꯤ ꯈꯜꯍꯧꯗꯕ ꯌꯥꯗꯕꯅꯤ
ꯃꯥꯥꯏꯅ ꯈꯟꯅꯤꯗ ꯑꯗꯨ ꯃꯣꯏ ꯍꯧꯖꯤꯛꯁꯦ ꯊꯕꯛ ꯃꯌꯥ ꯊꯕꯛ ꯀꯧꯔꯝꯗꯥꯏꯒꯤꯀꯣ ꯑꯗꯨꯝ ꯑꯣꯖꯥ ꯀꯧꯅꯤꯅ ꯍꯥꯏꯅꯕ ꯃꯥꯜꯂꯦ ꯑꯗꯨ ꯃꯅꯤꯄꯨꯔꯒꯤꯗꯤ ꯇꯦꯠꯇꯨꯃ ꯄꯥꯏꯁꯪꯥꯟꯈ꯭ꯔꯗꯤ ꯐꯩꯗꯅ
ꯑꯩꯈꯣꯢꯒꯤ ꯊꯕꯛꯇꯣ ꯇꯧꯅꯤꯡꯉꯨꯕꯒꯤꯅꯦ
ꯎꯝ ꯀꯅꯥꯅ ꯗꯥꯎ ꯌꯥꯗꯅ ꯈꯟꯖꯤꯜꯂꯗꯤ ꯀꯅꯥ ꯈꯪꯅꯤ ꯃꯤ ꯃꯌꯥꯝ ꯑꯃ ꯃꯃꯥꯡꯗ ꯃꯣꯏ ꯑꯦꯝ ꯄꯤ ꯑꯦꯁ ꯁꯤꯒꯤꯗꯣ ꯐꯅꯌꯥꯝ ꯈꯟꯕ ꯌꯥꯎꯏ ꯀꯩꯅꯣ
ꯑꯝ ꯄꯤ ꯑꯦꯁ ꯁꯤ
ꯀꯩꯗꯩꯅꯣ ꯅꯪ ꯃꯈꯣꯟꯗꯨ ꯇꯥꯗ꯭ꯔꯦꯅꯦ
ꯑꯦꯝ ꯄꯤ ꯑꯦꯁ ꯁꯤ ꯒꯤꯅꯦ
ꯑꯥ
ꯍꯟꯗꯛ ꯍꯥꯏꯗꯣꯛꯈꯤꯕꯗꯣ
ꯑꯥ
ꯄꯩꯁꯥ ꯇꯤꯡꯗꯅ ꯃꯤ ꯐꯅꯥꯌꯥꯝ ꯆꯪꯅꯈꯤꯕ ꯃꯦꯔꯤꯠꯇ
ꯏꯔꯥꯡ ꯂꯩꯕꯒꯤ ꯇꯥꯏꯃꯤꯡꯒ ꯑꯣꯏꯕꯒ ꯗꯥꯎ ꯌꯥꯟꯅꯕ ꯑꯗꯨꯝ ꯈꯔ ꯌꯥꯎꯕꯖꯥꯠꯅꯤ
ꯎꯝ ꯆꯨꯝꯃꯦ ꯏꯇꯥꯎ ꯑꯩꯈꯣꯢꯁꯨ ꯀꯩꯅꯣ ꯂꯩꯈꯤꯕꯗꯨꯗ ꯑꯗꯨꯃꯥꯏꯅ ꯆꯨꯝꯅ ꯇꯧꯕꯤꯔꯛꯑꯗꯤꯀꯣ ꯗꯨꯝ ꯆꯪꯅꯕ ꯇꯧꯍꯧꯗꯗꯤ ꯎꯝ
ꯁꯥꯔꯇꯤꯐꯤꯀꯦꯠꯁꯨ ꯇꯥꯟꯊꯣꯛꯀꯗꯕ ꯃꯌꯥꯝ ꯂꯩꯔꯤꯕꯅꯤꯅꯦ ꯅꯪꯁꯨ ꯇꯥꯟꯊꯣꯛꯑꯝꯈꯤꯔꯣꯢ
ꯑꯗꯨ ꯇꯥꯟꯊꯣꯛꯅꯕꯗꯣ ꯑꯗꯨ ꯇꯧꯔꯁꯤ ꯑꯗꯨꯒ ꯃꯣꯏ ꯍꯧꯖꯤꯛꯀꯤ ꯐꯣꯝꯗꯣ ꯑꯗꯨꯗꯤ ꯍꯥꯟꯅ ꯊꯥꯖꯤꯟꯒ꯭ꯔꯖꯦꯕ
ꯀꯥ ꯇꯥꯟꯊꯣꯛꯇꯣꯏ ꯋꯥꯠꯂꯤꯕ ꯑꯩ
ꯑꯩꯕꯨꯗꯤ ꯃꯁꯇꯔꯒꯤꯗꯤ ꯅꯣ ꯗ꯭ꯌꯨ ꯀꯩ ꯀꯥ ꯇꯥꯟꯊꯣꯛꯄꯗꯤ ꯂꯣꯢꯒ꯭ꯔꯕꯅꯤ
ꯑꯩꯗꯤ ꯇꯥꯟꯗ ꯌꯥꯔꯣꯏꯗꯣꯏꯅꯤꯅꯦ ꯅꯧꯅ ꯅꯣ ꯗ꯭ꯌꯨ ꯇꯥꯟꯕꯗꯨꯁꯨ ꯁꯥꯏꯟ ꯀꯌꯥ ꯂꯧꯗꯣꯏꯅꯣ ꯑꯗꯨꯕꯣ
ꯑꯁꯅꯣ ꯗ꯭ꯌꯨ ꯇꯥꯟꯕꯩꯖꯦ ꯁꯥꯏꯟ ꯐꯅꯌꯥꯝ ꯂꯧꯕꯅꯤ
ꯂꯥꯏꯕ꯭ꯔꯦꯔꯤ ꯑꯃ ꯂꯩꯔꯦ
ꯑꯥ
ꯏꯁꯄꯣꯔꯠꯁꯀꯤꯗꯨꯃ ꯂꯩꯔꯦ
ꯑꯥ
ꯗꯤꯄꯥꯔꯠꯃꯦꯟꯇꯩꯁꯨ ꯂꯧꯗꯣꯏ ꯅꯠꯇ꯭ꯔꯣ
ꯂꯧꯗꯣꯏꯅꯤ ꯂꯧꯗꯣꯏꯅꯦ ꯗꯤꯄꯥꯔꯠꯃꯦꯟꯀꯤ ꯂꯥꯏꯕ꯭ꯔꯦꯔꯤ ꯀꯩꯀꯥ ꯂꯩꯕ ꯑꯗꯒꯤ ꯂꯥꯏꯔꯤꯛ ꯋꯥꯏꯕ ꯀꯩꯀꯥ ꯂꯩꯕꯗꯣ
ꯑꯥ
ꯑꯗꯨꯒꯤ ꯋꯥꯢꯈꯤꯕ꯭ꯔꯥ ꯈꯣꯠꯈꯤꯕ꯭ꯔꯥ ꯍꯥꯏꯕꯒꯤ ꯔꯦꯀꯣꯠ ꯂꯩꯕ꯭ꯔꯥ ꯀꯥꯏꯅ ꯆꯦꯛ ꯇꯧꯕꯅꯦꯕ
ꯑꯗꯨꯅꯦ ꯗꯣꯃꯤ ꯁꯥꯏꯟ ꯂꯧꯕꯗꯨ ꯑꯝꯇ ꯂꯧꯊꯣꯛꯑꯒ ꯅꯣꯡꯃꯗ ꯂꯣꯏ ꯉꯝꯕꯅꯤꯅ ꯑꯗꯨꯕꯣ ꯉꯝꯒꯗ꯭ꯔꯣ
ꯎꯝ ꯅꯣꯡꯃꯗꯗꯤ ꯂꯣꯏ ꯉꯝꯗꯕꯅꯦ
ꯁꯥꯏꯟ ꯂꯧꯕꯗꯣ
ꯑꯥ
ꯍꯥꯏꯗꯤ ꯌꯥꯝ ꯑꯥ
ꯑꯗꯨꯅ ꯑꯩꯈꯣꯏꯅ ꯉꯁꯥꯏꯒꯤ ꯁꯥꯏꯟ ꯂꯧꯒꯗꯕ ꯐꯣꯝꯗꯣ
ꯑꯥ
ꯑꯗꯨꯒ ꯊꯅꯝꯃꯣ ꯑꯗꯨꯒ ꯍꯌꯦꯡ ꯂꯥꯛꯎ ꯀꯥꯏꯅꯒ ꯍꯥꯏꯔꯛꯄ ꯌꯥꯎꯕꯅꯦꯕ
ꯑꯁ ꯑꯗꯨꯅꯤꯅꯦ ꯇꯧꯔꯤꯁꯦ ꯑꯗꯨꯗꯤ ꯂꯥꯏꯕ꯭ꯔꯦꯔꯤꯗ ꯂꯥꯛꯑꯁꯨ ꯊꯥꯖꯟ ꯇꯥꯔꯦ ꯑꯇꯩꯈꯩꯗꯣ ꯍꯥꯟꯅ ꯂꯣꯏꯊꯣꯛꯑꯒ
ꯍꯣꯏ ꯑꯇꯩꯒꯤꯗꯣ ꯍꯥꯟꯅ ꯂꯣꯏꯊꯣꯛ ꯑꯥ ꯗꯤꯟꯗꯩꯁꯨ ꯂꯧꯕꯅꯤ
ꯑꯥ ꯌꯥꯝꯃꯤꯅꯦ ꯑꯗꯨꯗꯤ ꯑꯥ
ꯐꯩꯅꯥꯟꯁ ꯁꯦꯛꯁꯟꯗꯒꯤ ꯂꯧꯕ ꯀꯩꯅꯣꯝꯁꯨ ꯇꯧꯕꯅꯤ
ꯑꯁ ꯌꯥꯝꯃꯦ ꯑꯗꯨꯗꯤ
ꯁꯤ ꯌꯨꯝ ꯆꯠꯂꯨꯕꯗꯒꯤ ꯂꯣꯛꯁꯦ
ꯎꯝ
ꯇꯧꯈꯤꯕꯗꯒꯤ ꯑꯗꯨꯝ ꯈꯔ ꯈꯔ ꯈꯨꯔꯒ ꯑꯗꯨꯝ ꯂꯩꯔꯦ
ꯑꯏꯪ ꯑꯁꯥ ꯑꯣꯟꯅꯔꯛꯄꯗꯒꯤ ꯈꯪꯗꯦꯅꯦ ꯍꯟꯗꯛꯀꯤ ꯂꯣꯛꯁꯤ ꯀꯨꯏ ꯀꯨꯏꯁꯨ ꯆꯪꯕ ꯃꯥꯜꯂꯤꯅꯦ ꯑꯗꯨꯝ ꯃꯤꯒꯩꯖꯨ ꯑꯗꯨꯝ ꯍꯣꯏ
ꯇꯧꯍꯟꯕꯗꯤ ꯅꯠꯇꯕꯤꯗꯀꯣ
ꯎꯝ
ꯋꯦꯗꯔ ꯆꯦꯟꯖ ꯇꯧꯔꯛꯄꯒꯤ
ꯋꯥꯎꯔꯤ ꯁꯥꯔꯤ ꯑꯗꯨꯝ ꯂꯩꯕꯗꯣ
ꯑꯥ ꯂꯣꯛꯇ ꯅꯨꯡꯉꯥꯏꯍꯟꯗꯕꯗꯣ
ꯎꯝ
ꯑꯗꯨꯃꯥꯏꯅ ꯇꯧ ꯂꯩꯔꯦ ꯍꯟꯗꯛꯁꯦ
ꯑꯣ ꯌꯦꯡꯊꯣꯛꯑꯣ ꯀꯩꯀꯩ ꯀꯃꯥꯏꯅ ꯇꯧꯒꯦꯗꯣ ꯍꯤꯗꯥꯛ ꯆꯥꯕ ꯌꯥꯔꯒꯅ ꯆꯥꯁꯤꯜꯂꯣ
ꯎꯝ ꯑꯥꯗ ꯉꯍꯥꯃꯨꯛ ꯅꯞꯅꯤ ꯇꯤꯟ ꯇꯥꯕꯒꯤꯅꯦ ꯥꯗꯥꯛ ꯑꯃ ꯑꯅꯤꯗꯤ ꯆꯥꯈ꯭ꯔꯦꯕꯀꯣ
ꯑꯧ
ꯑꯗꯨꯒ ꯀꯩꯁꯨ ꯌꯥꯝ ꯆꯥꯛꯀꯤ ꯋꯥꯗꯤ ꯍꯤꯗꯥꯛ ꯆꯥꯕꯁꯦ ꯂꯣꯛ ꯇꯧꯕꯗ ꯍꯤꯇꯥꯛ ꯁꯨꯝ ꯆꯥꯒ꯭ꯔꯗꯤ ꯍꯩꯅꯩꯌꯦꯕ ꯃꯣꯏꯁꯦ
ꯁꯣꯟꯊꯔꯛꯄꯅꯦ ꯁꯨꯝ ꯁꯨꯝ ꯑꯗꯨꯅ ꯑꯩꯁꯨ ꯌꯥꯔꯤꯈꯩ ꯆꯥꯗꯦ ꯗꯔꯀꯥꯔ ꯂꯩꯗ ꯂꯩꯔꯀꯥꯟꯗꯀꯣ ꯀꯨꯏꯁꯜꯂꯗꯤ ꯆꯥꯊꯣꯛꯄ ꯌꯥꯏ ꯀꯌꯥꯝ ꯀꯨꯏꯔꯒꯦ
ꯀꯨꯏꯕ ꯍꯥꯏꯖꯦ ꯑꯩꯅ ꯌꯨꯝꯗꯒꯤ ꯍꯟꯗꯛ ꯍꯜꯂꯛꯄꯗꯣ
ꯑꯥ
ꯍꯞꯇꯥ ꯑꯃ ꯀꯩꯅꯣꯃꯗꯤ ꯍꯦꯜꯂ ꯃꯥꯜꯂꯦ
ꯑꯣ
ꯑꯗꯣ ꯂꯣꯛ ꯈꯛ ꯈꯤꯇꯪ ꯈꯤꯇꯪ ꯈꯨꯕꯁꯦ
ꯎꯝ
ꯐꯠꯇꯕꯤꯗ ꯑꯗꯨꯝ ꯈꯥꯔ ꯈꯥꯔ ꯇꯧ ꯂꯩꯔꯦ
ꯑꯣ
ꯇꯨꯝꯕꯁꯨ ꯀꯩꯁꯨ
ꯑꯥ ꯅꯨꯡꯉꯥꯏ
ꯇꯨꯝꯕꯁꯨ ꯀꯩꯁꯨꯒꯅꯦ
ꯎꯝ
ꯇ ꯑꯥ ꯐꯖꯅ ꯇꯨꯝꯗꯕꯅꯤꯀꯣ ꯁꯥꯥꯏꯁꯤꯗꯤ ꯑꯗꯨꯝ ꯕꯣꯜ ꯌꯦꯡꯕꯩ ꯀꯩꯒꯤ ꯂꯥꯡꯅꯔꯕꯅꯤꯅ
ꯑꯁ ꯑꯗꯨꯗꯤ ꯌꯥꯔꯣꯏ ꯔꯤꯀꯣꯕꯔ ꯇꯧꯍꯟꯒꯗꯕꯅꯤ
ꯎꯝ
ꯐꯔꯦ ꯐꯔꯦ ꯚꯥꯏ ꯀꯩꯅꯣ ꯇꯧꯊꯣꯛꯑꯣ ꯌꯦꯡꯉꯣ ꯅꯪ ꯌꯨꯝ ꯆꯠꯂꯒꯗ ꯀꯩꯅꯣ ꯀꯩꯅꯣ ꯇꯧꯔꯨꯔꯒꯗ ꯈꯥꯔ ꯃꯇꯝ ꯈꯥꯔ ꯄꯣꯊꯥꯔꯣ ꯑꯗꯨ ꯌꯦꯡꯊꯣꯛꯑꯣ ꯑꯩ ꯑꯃꯨꯛ ꯇꯧꯔꯛꯀꯦ ꯀꯦ ꯁꯤꯗ ꯀꯥꯀꯥ ꯑꯃꯨꯛ ꯀꯧ ꯂꯩꯔꯦ
ꯍꯣꯍꯣ ꯆꯠꯊꯣꯛ
ꯑꯝꯇ ꯆꯂꯨꯒꯤꯒꯦ
ꯊꯝꯃꯦ ꯊꯝꯃꯦ